ꯎꯝ ꯑꯣ
ꯑꯧ ꯃꯔꯨꯞ ꯇꯥꯔꯕꯣ
ꯇꯥꯔꯦ ꯇꯥꯔꯦ ꯀꯝꯗꯧꯔꯤꯒꯦ ꯀꯃꯥꯏꯅ ꯇꯧꯔꯤꯒꯦ
ꯑꯣ ꯅꯨꯡꯉꯥꯏꯔꯤꯌꯦ ꯑꯗꯨꯝ ꯅꯨꯡꯉꯥꯏ ꯅꯨꯡꯉꯥꯏ ꯍꯥꯏꯇꯥꯔꯦꯅꯦ ꯅꯨꯡꯉꯥꯏꯇꯦ ꯍꯥꯏꯕꯗꯤ ꯍꯥꯏꯅꯗꯦ ꯍꯥꯏ ꯑꯗꯨꯅ ꯅꯨꯡꯉꯥꯏꯔꯒ ꯅꯨꯡꯉꯥꯏ ꯍꯥꯏꯇꯥꯕꯅꯤ ꯀꯩ ꯃꯊꯦꯜ ꯆꯥꯔꯒꯦ ꯉꯁꯤꯁꯤꯕꯣ
ꯑꯩꯁꯦ ꯁꯧꯒ꯭ꯔꯤ ꯊꯣꯡꯕ ꯑꯃꯒ ꯀꯥꯡꯉꯧ ꯑꯃꯒ ꯆꯥꯔꯦ ꯑꯗꯣ ꯅꯪꯗꯤ ꯀꯩ ꯃꯊꯦꯜ ꯆꯥꯔꯒꯦ
ꯑꯩ ꯑ ꯂꯐꯨꯊꯔꯣ ꯏꯔꯣꯝꯕ ꯑꯃ ꯑꯗꯒꯤ ꯌꯦꯟ ꯊꯣꯡꯕ ꯑꯃ ꯆꯥꯈꯔꯦ
ꯑꯣ ꯑꯍꯥꯎꯕ ꯉꯥꯛꯇꯅꯤꯅꯦ ꯑꯗꯣ
ꯑꯥ ꯑꯍꯥꯎꯕ ꯆꯥꯏ ꯑꯩꯁꯦ ꯍꯧꯖꯤꯛ ꯑ ꯁꯨꯝ ꯂꯩꯔꯝꯃꯤꯅꯦ ꯌꯥꯝ ꯁꯥꯕ ꯑꯗꯨꯗ ꯆꯥꯛ ꯆꯥ ꯇꯣꯛꯑꯒ ꯂꯩꯔꯝꯃꯦ ꯂꯩꯔꯝꯃꯤꯅꯦ ꯁꯨꯝ
ꯑꯣ ꯑꯗꯣ ꯉꯁꯤꯗꯤ ꯑꯇꯣꯞꯄ ꯁꯨ ꯀꯥꯏ- ꯀꯥꯏ ꯆꯠꯇꯧ ꯂꯩꯒꯦ
ꯉꯁꯤꯁꯦ ꯑꯩꯁꯦ ꯀꯩꯅꯣꯝꯃ ꯆꯠꯀꯗꯕ ꯑꯃ ꯂꯩꯌꯦ ꯑꯩꯈꯣꯏꯒꯤ ꯑꯩꯈꯣꯏ ꯃꯔꯨꯞꯁꯤꯡ ꯈꯔ ꯄꯨꯟꯁꯦꯅ ꯍꯥꯏꯕ ꯑꯗꯣ ꯑꯩꯈꯣꯏꯁꯦ ꯆꯥꯛꯀꯨꯝꯕ ꯊꯣꯡꯉꯒ ꯁꯝꯅ ꯍꯥꯏꯔꯒ ꯀꯩꯅꯣꯒꯨꯝꯕ ꯄꯤꯛꯅꯤꯛꯀꯨꯝꯕ ꯍꯥꯏꯇꯥꯔꯦꯅꯦ ꯑꯗꯨ ꯆꯠꯁꯦꯅ ꯑꯩꯈꯣꯏꯁꯦ ꯆꯥꯛ ꯊꯣꯡꯉꯒ ꯄꯨꯗꯣꯛꯏꯅꯦꯩꯅ ꯍꯥꯠ ꯂꯩꯔꯒ ꯊꯣꯡꯒꯦꯅ ꯑꯩꯁꯨ ꯂꯩꯔꯝꯃꯤꯅꯦ
ꯎꯝ ꯅꯨꯡꯉꯥꯏꯅꯤꯗꯦ ꯑꯗꯨꯗꯤ ꯑꯩꯁꯨ ꯉꯁꯤꯕꯨꯗꯤ ꯈꯤꯇꯪ ꯊꯕꯛ ꯏꯪꯈꯥꯡ ꯂꯩꯔꯦ ꯃꯊꯪꯒꯤ ꯁꯨꯝ ꯂꯥꯛꯄꯗ ꯅꯣꯡꯃ ꯑꯗꯨꯝ ꯌꯥꯎꯕ ꯑꯗꯨꯅꯤ ꯅꯠꯇ꯭ꯔꯥ ꯃꯌꯥꯝ ꯄꯨꯟꯕ ꯑꯗꯣ
ꯍꯣꯏ ꯍꯣꯏ ꯍꯣꯏ ꯌꯥꯎꯁꯦ ꯑꯗꯣ ꯀꯩꯅꯣ ꯉꯁꯤ ꯉꯁꯤꯗꯤ ꯀꯩꯀꯩ ꯉꯁꯤ ꯀꯩꯀꯩꯒꯤ ꯊꯧꯔꯥꯡ ꯂꯩꯒꯦ ꯍꯥꯏꯗꯤ ꯆꯠꯀꯗꯕ ꯈꯣꯠꯀꯗꯕ ꯂꯩꯕ꯭ꯔꯥ
ꯑꯩꯁꯦ ꯅꯨꯃꯤꯗꯥꯡ ꯋꯥꯏꯔꯝ ꯆꯠꯀꯗꯕ ꯊꯣꯛꯀꯗꯕ ꯂꯩ ꯑꯗꯨꯒ ꯍꯧꯖꯤꯛꯄꯨꯗꯤ ꯉꯥꯏꯍꯥꯛ ꯃꯇꯝ ꯁꯨꯝ ꯌꯥꯔꯤꯅꯦ ꯌꯨꯝꯗ ꯁꯨꯝ ꯄꯣꯊꯥꯔꯝꯕꯅꯦ ꯍꯥꯏ ꯑꯩꯁꯨ ꯆꯥꯛꯁꯦ ꯈꯔ ꯈꯤꯇꯪ ꯊꯦꯡꯉꯦ ꯑꯁꯤꯗꯤ ꯑꯗꯨꯒ ꯉꯁꯥꯏꯁꯦ ꯈꯤꯇꯪ ꯀꯩꯅꯣ ꯆ ꯆꯥ ꯃꯃꯥꯡꯗ ꯐꯤꯔꯣꯜ ꯈꯔ ꯁꯨꯔꯝꯕꯗꯣ ꯅꯣꯡꯁꯦ ꯑꯃꯨꯛ ꯇꯥꯏ ꯑꯃꯨꯛ ꯂꯦꯞꯄꯤ ꯇꯧꯕꯗ ꯑꯃꯨꯛ ꯄꯨꯊꯣꯛ ꯄꯨꯁꯤꯟ ꯇꯧꯔꯝꯃꯤꯅꯦ ꯑꯗꯣ ꯍꯧꯖꯤꯛꯅ ꯑꯃꯨꯛ ꯉꯥꯏꯍꯥꯛꯁꯨ ꯃꯥꯇꯝ ꯉꯥꯏꯕ ꯑꯣꯏꯅꯅꯦ ꯀꯩꯅꯣ ꯇꯧꯔꯝꯃꯤꯖꯥꯠꯅꯤ ꯁꯨꯝ ꯏ ꯄꯥꯎ ꯑꯩꯈꯣꯏꯁ ꯐꯥꯎ ꯐꯥꯎꯅꯔꯤꯖꯩ ꯑꯗ ꯀꯩꯅꯣ ꯇꯧꯋꯦ ꯎꯝ ꯑꯗꯨ ꯆꯠꯊꯣꯛꯄꯗꯤ ꯍꯣꯔꯦꯟ ꯄꯨꯡ ꯑꯍꯨꯝ ꯃꯈꯥꯏ ꯈꯔꯔꯛꯄ ꯁ꯭ꯋꯥꯏꯗ ꯊꯣꯛꯀꯅꯤ
ꯑꯣ
ꯑꯗꯣ ꯍꯧꯖꯤꯛꯀꯥꯟ ꯑꯗꯣ ꯍꯧꯖꯤꯛꯀꯥꯟ ꯀꯩꯅꯣꯗꯤ ꯀꯃꯥꯏꯅ ꯇꯧꯋꯏ ꯁꯨꯝ ꯅꯣꯡ ꯆꯤꯡ ꯆꯨꯕ ꯖꯗꯝꯗꯗꯤ ꯂꯧꯎ ꯁꯤꯡꯎꯕꯒꯤ ꯃꯇꯥꯡꯗꯤ ꯀꯃꯥꯏꯅ ꯇꯧꯔꯒꯦ
ꯂꯧꯎ ꯁꯤꯡꯎꯕ ꯃꯇꯥꯡꯁꯦ ꯀꯩꯅꯣ ꯇꯧꯗꯦ ꯍꯥꯏꯗꯤ ꯑꯩꯁꯦ ꯑꯗꯨꯝꯕꯗ ꯌꯥꯝ ꯑꯩꯈꯣꯏꯅ ꯀꯩꯅꯣ ꯈꯪꯗꯦꯕ ꯈꯪꯗꯦ ꯍꯥꯏꯗꯤ ꯑꯩꯒꯤ ꯑꯩꯅ ꯂꯩꯔꯤꯕ ꯃꯐꯝꯁꯦ ꯀꯩꯅꯣ ꯑꯣꯏꯕ ꯍꯥꯏꯇꯥꯔꯦ ꯑꯥ ꯑꯩꯁꯦ ꯈꯤꯇꯪ ꯂꯥꯞꯅꯥ ꯂꯩꯕ ꯑꯗꯨꯝ ꯑꯗꯨꯒꯥ ꯑꯩꯒꯤ ꯌꯨꯝ ꯌꯨꯝ ꯃꯅꯥꯛꯇꯥ ꯂꯩꯇꯕꯅꯤ ꯅ ꯑꯗꯨꯃꯗꯤ ꯈꯪꯗ꯭ꯔꯦ ꯍꯧꯖꯤꯛ ꯑꯇꯣꯞꯄ ꯃꯐꯝ ꯑꯃꯗꯥ ꯂꯩꯔꯦ ꯑꯩꯁꯦ ꯑꯗꯨꯅ ꯁ꯭ꯋꯥꯏꯗꯗꯤ ꯌꯥꯝꯅ ꯁꯥꯏꯌꯦ
ꯑꯣꯑꫭ ꯁꯥꯕꯅꯤꯅ ꯀꯩꯅꯣ ꯇꯧꯔꯝꯃꯅꯤꯌꯦ ꯍꯥꯏꯕꯗꯤ ꯁꯥꯕꯁꯤ ꯁꯨꯝ ꯑꯩꯈꯣꯏ ꯃꯇꯝ ꯂꯦꯟ ꯑꫭꯏꯁꯨ ꯉꯥꯏꯈꯣꯏꯁꯨ ꯄꯣꯊꯥꯕꯁꯨ ꯋꯥꯏꯗꯅꯀꯣ ꯍꯥꯏꯕꯗꯤ ꯁꯥꯕꯗꯨꯅ ꯑꯗꯨ ꯀꯩꯅꫭꯗꯤ ꯎꯝ
ꯃꯄꯥꯟꯒꯨꯝꯕ ꯊꯣꯛꯄꯥꯗ ꯑꯩꯈꯣꯏꯒꯤ ꯅꯨꯡꯁꯥ ꯍꯥꯏꯗꯤ ꯍꯨꯃꯥꯡꯒꯨꯝꯕ ꯌꯥꯝ ꯊꯣꯛꯑꯦꯕꯀꯣ ꯑꯗꯨꯅꯥ ꯌꯥꯝꯝ ꯋꯥꯁꯨ ꯋꯥꯕ ꯑꯗꯥꯒꯤ ꯃꯄꯥꯟꯁꯨ ꯌꯥꯝꯅ ꯑꯩꯈꯣꯏꯒꯤ ꯁꯥꯔꯕꯥꯅꯤꯅ ꯊꯣꯛꯁꯨ ꯊꯣꯛꯅꯤꯡꯗꯦ ꯑꯗꯨꯅ ꯀꯥ ꯃꯅꯨꯡꯗꯥ ꯑꯗꯨꯝ ꯂꯩꯔꯦ ꯀꯥ ꯃꯅꯨꯡꯁꯤꯁꯨ ꯑꯗꯨꯝ ꯀꯩꯅꯣ ꯎꯝ ꯃꯩꯒꯥ ꯂꯥꯛꯇ꯭ꯔꯒꯗꯤ ꯌꯥꯝꯅ ꯋꯥꯕꯗꯣ ꯂꯩꯕꯥꯗ ꯑꯗꯨ ꯑꯣꯏꯌꯦ ꯑꯗꯨꯃꯥꯏꯅ ꯂꯩ ꯍꯧꯖꯤꯛ ꯑꯗꫭ
ꯑꯥꯁ ꯃꯥꯅꯤꯅꯦ ꯑꯣꯗꫭ ꯁꯥꯔꯛ ꯍꯣꯏ ꯁꯥꯔꯛꯄꯥ ꯃꯇꯝ ꯑꯣꯏꯔꯛꯄꯅꯤꯅ ꯃꯩ ꯂꯥꯛꯇ꯭ꯔꯁꯤꯀꯣ ꯑꯩꯈꯣꯏꯒꯤ ꯐꯦꯟ ꯊꯥꯔ ꯇ°ꯛꯑꯒꯁꯨ ꯑꯨꯏꯒ°ꯍꯥꯏꯔꯒꯁꯨ ꯑꯍꯤꯡꯒꯁꯦ ꯑꯗꯨꯝ ꯅꯨꯃꯤꯗꯥꯡꯁꯦ ꯇꯨꯝꯕ ꯌꯥꯗꯕꯀꯣ ꯁꯥꯃꯟꯗꯅꯥ ꯑꯗꯨ ꯃꯥꯏꯅ ꯇꯧꯋꯦ ꯑꯗꯨ ꯈꯪꯗ꯭ꯔꯦ ꯑꯗꯣ ꯍꯧꯖꯤꯛꯀꯤ ꯑꯏꯪ ꯑꯁꯥꯒꯤ ꯍꯥꯏꯔꯨꯔꯒꯗꯤ ꯏꯟꯊꯝꯊꯥꯅꯥ ꯍꯦꯟꯅꯥ ꯅꯨꯡꯉꯥꯏ ꯀꯥꯂꯦꯟꯕꯨꯗꯤ ꯀꯥꯂꯦꯟꯁꯤꯗꯤ ꯍꯣꯏ ꯃꯇꯝ ꯁꯥꯡꯕꯒꯤ ꯁꯨꯝ ꯅꯨꯡꯉꯥꯏꯕꯩ ꯋꯥꯅꯤ ꯑꯗꯨꯒꯥ ꯁꯨꯝ ꯂꯩꯕꯥ ꯏꯪꯅꯥ ꯏꯪꯂꯤ ꯏꯪꯂꯤ ꯇꯧꯕ꯭ꯔꯗꯤ ꯅꯨꯡꯉꯥꯏꯗꯥꯅ ꯂꯩꯕꯁꯦ
ꯑꯧ ꯍꯣꯏ ꯑꯗꯨꯝ ꯑꯩꯁꯨ ꯀꯩꯅꯣꯅꫪꯥ ꯑꯩꯈꯥꯏꯒꯤ ꯅꯤꯡꯊꯝꯊꯥꯅ ꯅꯨꯡꯉꯥꯏꯕꯥ ꯍꯦꯜꯂꯤ ꯏꯪꯉꯁꯨ ꯑꯗꯨꯝ ꯈꯥꯡꯕ ꯉꯝꯃꯦꯕ ꯏꯪꯉꯁꯨ ꯑꯗꯨꯝ ꯃꯩꯒꯨꯝꯕ ꯇꯦꯛꯄꯥ ꯌꯥꯏꯌꯦ ꯑꯗꯥꯒꯤ ꯐꯩꯖꯨꯞꯀꯨꯝꯕꯥ ꯁꯨꯞꯆꯤꯜꯂꯒꯥ ꯑꯗꯨꯝ ꯂꯩꯕꯥ ꯌꯥꯏꯗꯅꯥ ꯑꯗꯨꯒ ꯀꯥꯂꯦꯟ ꯊꯥꯁꯤꯗꯤ ꯆꯠꯊꯣꯛ ꯑꯥꯁꯨ ꯌꯥꯝ ꯁꯥꯕꯗꯣ ꯑꯗꯨꯗꯒꯤ ꯌꯥꯝꯁꯨ ꯑꯩꯈꯣꯏ ꯍꯛꯆꯥꯡꯗꯁꯨ ꯀꯥꯞꯊꯦꯛꯄꯥ ꯑꯗꯒꯤ ꯆꯠꯄꯁꯨ ꯉꯝꯗꯕꯥ ꯊꯕꯛꯁꯨ ꯇꯧꯕꯥ ꯉꯝꯗꯕꯗꯣ ꯇꫭꯝꯕꫭꯏ ꯑꯣꯏꯕꯁꯦ ꯌꯥꯝ ꯋꯥꯏꯌ
ꯑꯗꫭ ꯀꯩꯅꯣꯗꯤ ꯉꯁꯤ ꯍꯥꯏꯕꯗꯤ ꯍꯧꯖꯤꯛꯅ ꯑꯗꯨꯗ ꯂꯩꯔꯤꯁꯦ ꯀꯩꯅꯣ ꯇꯩꯔꯤꯔꯥꯕ ꯍꯥꯏꯕꯗꯤ ꯁꯨꯝ ꯑꯩꯈꯣꯏꯒꯤ ꯂꯥꯏꯔꯤꯛ ꯇꯝꯃꯒ ꯂꯩꯔꯤꯔꯥ ꯁꯨꯝ ꯊꯕꯛ ꯏꯪꯈꯥꯡ꯫ ꯇꯧꯔꯤꯔꯣ ꯀꯃꯥꯏ ꯇꯧꯔꯤꯅꫭ꯫
ꯑꯣꯑꫭ ꯑꯩꯁꯦ ꯂꯥꯏꯔꯤꯛ ꯇꯝꯃꯤ ꯍꯧꯖꯤꯛ ꯂꯥꯏꯔꯤꯛ ꯂꯥꯏꯔꯤꯛ ꯇꯝꯃꯤ ꯍꯥꯏꯇꯥꯥꯔꯦ꯫ ꯂꯥꯏꯔꯤꯛ ꯇꯝꯕꯕꯨꯗꯤ ꯍꯣꯏ ꯀꯩꯅꯣꯕꯨꯗꯤ ꯂꯣꯏꯁꯤꯜꯂꯛꯑꯦ꯫ ꯑꯗꯨꯒꯥ ꯁꯨꯝ ꯀꯩꯅꯣꯒꯤ ꯂꯥꯏꯔꯤꯛ ꯇꯝ ꯃꯒꯥ ꯑꯩꯈꯣꯏꯒꯤ꯫ ꯑꯦꯛꯖꯥꯝ ꯒꯨꯝꯕꯥ ꯊꯥꯕꯒꯤ ꯂꯩꯔꯤ ꯍꯥꯏꯇꯥꯔꯦꯅꯦ꯫
ꯑꯦꯛꯖꯥꯝꯗꯤ ꯁꯨꯝ ꯊꯥꯒꯤꯕ ꯂꯩꯔꯕꯣ ꯂꯩꯇ꯭ꯔꯤꯕꯣ?
ꯑꯦꯛꯖꯥꯝ ꯊꯥꯒꯤꯕꯥ ꯂꯩꯔꯦ꯫ ꯑꯝ ꯊꯥꯕꯥ ꯑꯏ ꯍꯥꯏꯗꯣꯛꯂꯛꯄ ꯉꯥꯏꯔꯁꯨ ꯉꯥꯏꯔꯤ ꯑꯗꯒꯤ ꯑꯃꯨꯛ ꯑꯗꯨꯝ ꯑꯇꯣꯞꯄꯁꯨ ꯑꯗꯨꯝ ꯊꯧꯔꯥꯡ ꯇꯧꯔꯤ ꯍꯥꯏꯇꯥꯔꯦꯅꯦ꯫
ꯎꯝꯝ ꯑꯩꯈꯣꯏꯁꯨ ꯇꯥꯡ ꯃꯥꯄꯟꯗꯥ ꯑꯩꯈꯣꯏꯒꯤ ꯕꯩꯕꯥ ꯂꯩꯌꯦ ꯗꯤꯖꯥꯔꯇꯦꯁꯟꯒꯤ ꯑꯗꯨꯒꯤ ꯑꯥ ꯑꯩ ꯗꯤꯖꯥꯔꯇꯦꯁꯅꯟ ꯅꯝꯃꯝꯕꯩ ꯑꯗꯨꯒꯤ ꯍꯣꯔꯦꯟꯁꯨ ꯂꯧꯕ ꯆꯠꯀꯗꯣꯏꯅꯦ ꯃꯊꯪ ꯃꯊꯪ ꯑꯈꯣꯏꯁꯨ ꯍꯧꯖꯤꯛ ꯍꯧꯖꯤꯛꯁꯦ꯫ ꯑꯦꯛꯖꯥꯝ ꯂꯣꯏꯗꯥ ꯉꯏꯔꯤ ꯉꯔꯥꯡ ꯅꯍꯥꯟ ꯗꯦꯠ ꯇꯨꯗ ꯑꯩꯈꯣꯏꯒꯤ ꯏꯕꯒꯤ ꯁꯔꯨꯛꯁꯦ ꯊꯤꯑꯣꯔꯤ ꯁꯔꯨꯛꯁꯤ ꯂꯣꯏꯔꯦ ꯄ꯭ꯔꯥꯛꯇꯤꯀꯦꯜ ꯋꯥꯠꯂꯤ꯫ ꯑꯗꯨꯃꯥꯏꯅ ꯑꯗꯣ ꯍꯟꯗꯛꯁꯤꯗꯪ ꯂꯣꯏꯔꯗꯤ ꯈꯔ ꯀꯣꯝꯃꯅꯤ
ꯑꯗꯣ ꯁꯣꯝꯗꯤ ꯀꯩꯅꯣ ꯑꯗꯨꯝ ꯌꯨꯝꯗꯥ ꯂꯩꯕꯅꯤꯀꯣ ꯌꯨꯝꯗꯥ ꯂꯩ ꯌꯨꯝꯗꯥ ꯂꯩꯅꯤꯅ ꯆꯥꯛꯀꯨꯝꯕ ꯊꯣꯡꯕ ꯈꯣꯠꯄꯇꯤ ꯇꯧꯔꯝꯃꯔꯣꯏꯅꯦ꯫
ꯑꯁ ꯑꯩꯁꯦ ꯌꯨꯝꯗ ꯂꯩꯌꯦ ꯑꯗꯣ ꯌꯨꯝꯗꯥ ꯂꯩꯌꯦꯗꯨ ꯉꯥꯏ ꯑꯩꯈꯣꯏꯗꯤ ꯀꯩꯅꯣꯅꯦ ꯑꯗꯨꯝ ꯇꯧꯋꯦ꯫ ꯍꯥꯏꯕꯗꯤ ꯑꯩꯈꯣꯏꯒꯤ ꯍꯣꯏ ꯏꯇꯩꯃꯥꯈꯣꯏ ꯑꯗꯩ ꯏꯃꯥ ꯍꯣꯏ ꯂꯩ ꯃꯣꯏꯁꯨ ꯑꯗꯨꯝ ꯊꯕꯛ ꯏꯪꯈꯥꯡ ꯆꯤꯜꯂꯛꯄ ꯌꯥꯎꯋꯦ ꯑꯗꯣ ꯑꯗꯨꯝ ꯃꯣꯏꯅ ꯍꯦꯛ ꯆꯤꯜꯂꯒꯅ ꯑꯩꯅ ꯑꯗꯨꯝ ꯊꯣꯡꯕ꯫ ꯑꯗꯨꯒ ꯑꯩꯒꯤ ꯈ꯭ꯋꯥꯏ ꯇꯟꯗꯕꯥ ꯍꯥꯏꯔꯒꯗꯤ ꯑꯌꯨꯛꯀꯤꯕꯨ ꯑꯣꯏꯔꯣ ꯅꯨꯃꯤꯗꯥꯡꯒꯤ ꯆꯥꯛꯀꯤꯕꯨ ꯑꯣꯏꯔꯣ ꯍꯥꯏꯗꯤ ꯏꯟꯖꯥꯡ ꯁꯦꯝꯕ ꯈꯣꯠꯄꯁꯤ ꯌꯥꯝ ꯇꯟꯗꯦꯕ ꯃꯅꯥ ꯃꯁꯤꯡ꯫ ꯁꯤꯡꯒꯤꯁꯦ꯫ ꯁꯤꯒꯨꯝꯕꯥ ꯑꯃꯁꯨ ꯑꯗꯨꯒ ꯆꯥꯛ ꯊꯣꯡꯕꯁꯤꯁꯨ ꯑꯗꯨꯝ ꯑꯗꯨꯝ ꯑꯗꯨꯝ ꯕꯥꯔꯥꯕꯔ ꯊꯣꯡꯉꯦ ꯍꯥꯏꯕꯗꯤ ꯑꯩꯈꯣꯏ ꯏꯃꯥꯅꯦ ꯏꯇꯩꯃꯅꯦ ꯑꯩꯈꯣꯏ ꯑꯍꯨꯝꯗꯤ ꯑꯗꯨꯝ ꯕꯔꯥꯕꯔ ꯊꯣꯡꯉꯦ ꯑꯗꯨꯒ ꯑꯩꯈꯣꯏ ꯏꯆꯤꯟ ꯏꯅꯥꯎ ꯑꯇꯩ ꯅꯨꯄꯥ ꯑꯇꯩꯗꯤ ꯊꯣꯡꯗꯕꯁꯨ ꯌꯥꯎꯋꯦ ꯑꯗꯣ ꯈꯔ ꯏꯁꯥꯅꯁꯨ ꯈꯔ ꯊꯣꯡ ꯊꯥꯛꯄꯁꯦ ꯄꯥꯝꯃꯦ ꯍꯥꯏꯕꯀꯣ
ꯑꯣ ꯐꯩꯌꯦ ꯐꯩꯌꯦ ꯑꯗꯨꯃꯥꯏꯅ ꯇꯧꯕꯁꯦ ꯏꯁꯥꯅ ꯊꯣꯡꯕꯅꯁꯨ ꯍꯥꯥꯎꯋꯏꯗꯅꯀꯣ
ꯑꯗꯨꯏ ꯃꯐꯝꯗꯨꯒꯤꯗꯤ ꯁꯨꯝ ꯍꯧꯖꯤꯛ ꯍꯧꯖꯤꯛꯁꯦ ꯍꯩ ꯔꯥ ꯀꯩꯀꯩ ꯁꯨꯝ ꯌꯥꯝꯅ ꯐꯪꯕ ꯖꯒꯥ ꯍꯥꯏꯕꯗꯤ ꯀꯔꯝꯕꯅ ꯍꯦꯟꯅ ꯐꯪꯕ ꯑꯣꯏꯒꯦ
ꯍꯩꯔꯥꯁꯦ ꯍꯧꯖꯤꯛ ꯍꯩꯔꯥꯁꯦ ꯍꯩꯅꯧ ꯑꯃꯨꯟꯕ ꯌꯥꯝ ꯊꯣꯛꯑꯦ ꯑꯗꯒꯤ ꯖꯥꯝꯒꯨꯝꯕ ꯑꯗꯒꯤ ꯀꯩꯅꯣꯒꯨꯝꯕ ꯑꯩꯈꯣꯏꯒꯤ ꯀꯔꯤ ꯍꯥꯏꯒꯔꯦ ꯀꯔꯤ ꯆꯨꯝꯐ꯭ꯔꯩ ꯑꯗꯒꯤ ꯀꯩꯅꯣ ꯂꯤꯆꯤ ꯁꯤꯒꯨꯝꯕ ꯊꯣꯛꯑꯦ ꯑꯗꯨꯝꯕ ꯍꯥꯎ ꯑꯗꯨꯝ ꯍꯥꯎꯋꯦ ꯑꯗꯨ ꯍꯩꯅꯧꯅꯗꯤ ꯌꯥꯝ ꯍꯦꯟꯅ ꯊꯣꯛꯑꯦ ꯍꯩꯅꯧꯁꯦ ꯌꯥꯝ ꯃꯨꯟꯕ ꯇꯥꯏꯃꯤꯡ ꯑꯣꯏꯌꯦꯅꯀꯣ ꯍꯧꯖꯤꯛꯁꯦ
ꯎꯝ ꯍꯩꯅꯧꯖꯤ ꯀꯩꯅꯣꯗꯣ ꯑꯣꯏꯕ꯭ꯔꯥ ꯃꯔꯨ ꯑꯣꯏꯅ ꯑꯩꯈꯣꯏ ꯍꯩꯅꯧ ꯑꯃ ꯈꯔ ꯁꯥꯡꯂꯞ ꯇꯧꯕꯗ ꯑꯣꯏꯕ꯭ꯔꯥ ꯑꯗꯨꯒ꯭ꯔ ꯃꯌꯥꯏꯒꯤ ꯃꯦꯗꯤꯌꯝ ꯁꯣꯝꯗ ꯄꯥꯟꯅꯕ
ꯑꯗꯨ ꯂꯣꯏꯅ ꯑꯅꯤꯃꯛ ꯂꯣꯏꯅ ꯐꯪꯉꯦ ꯑꯗꯣ ꯑꯗꯨꯝ ꯌꯥꯝꯅ ꯊꯨꯝꯕꯁꯨ ꯌꯥꯎꯋꯦ ꯑꯗꯒꯤ ꯆꯝꯕꯁꯨ ꯌꯥꯎꯋꯦ ꯑꯗꯒꯤ ꯀꯩꯅꯣ ꯁ꯭ꯋꯥꯏꯒꯤꯁꯤꯅ ꯑꯃꯨꯛ ꯃꯣꯏ ꯍꯤꯗꯥꯛꯀꯨꯝꯕꯁꯨ ꯍꯥꯞ ꯄꯌꯥꯎꯋꯦ ꯑꯗꯨꯅ ꯑꯩꯈꯣꯏꯒꯤ ꯀꯩꯅꯣ ꯑꯣꯏꯌꯦ ꯍꯥꯏꯗꯤ ꯑꯊꯨꯝꯕ ꯅꯨꯃꯤꯠꯁꯨ ꯌꯥꯎꯔꯝꯃꯦ ꯑꯗꯒꯤ ꯑꯗꯨꯝ ꯊꯨꯝꯗꯕꯒ ꯍꯥꯏꯗꯤ ꯀꯩ ꯍꯥꯏꯗꯣꯏꯅꯣ ꯍꯥꯎꯔꯝꯗꯕꯁꯨ ꯌꯥꯎꯋꯦꯕ ꯑꯗꯨ ꯑꯗꯨꯝ ꯆꯡ ꯆꯥꯡꯂꯞ ꯑꯃ ꯌꯦꯡꯕꯗꯗꯤ ꯑꯗꯨꯝ ꯍꯥꯎꯋꯦ ꯑꯗꯨꯒ ꯍꯣꯡꯁꯨ ꯌꯥꯝ ꯍꯣꯡꯉꯦ ꯑꯗꯨꯅ ꯍꯩꯅꯧ ꯌꯥꯝ ꯃꯔꯥꯡ ꯀꯥꯏ ꯍꯧꯖꯤꯛ ꯍꯩꯅꯧ ꯐꯖꯅ ꯐꯪꯉꯦ ꯀ
ꯑꯗꯒꯤ ꯀꯩꯅꯣꯗꯤ ꯑꯣ ꯑꯩꯈꯣꯏ ꯁꯣꯝꯗꯅꯨꯛ ꯍꯧꯖꯤꯛꯁꯨ ꯍꯣꯏ ꯍꯩꯅꯧꯒꯤ ꯃꯇꯥꯡꯕꯨꯗꯤ ꯑꯣꯏꯔꯦ ꯑꯗꯨꯒ ꯂꯤꯆꯤꯁꯨ ꯐꯪꯉꯦꯗꯤ ꯍꯥꯏ ꯑꯗꯣ ꯂꯤꯆꯤ ꯈꯪꯉꯁ ꯍꯣꯏ ꯑꯩꯈꯣꯏꯒꯤ ꯁꯨꯝ ꯗꯨꯀꯥꯟ ꯃꯆꯥ ꯃꯆꯥꯁꯤꯡꯗꯗꯤ ꯌꯣꯜꯂꯦ ꯇꯧꯕꯇꯕꯨ ꯑ ꯁꯝ ꯌꯥꯝ ꯅꯛꯄꯒꯗꯤ ꯀꯌꯥꯗꯤ ꯄꯥꯟꯅꯗꯦ ꯁꯨꯝ ꯆꯤꯡ ꯈꯤꯇꯪ ꯆꯪꯁꯤꯟꯒꯦ ꯇꯧꯕ ꯃꯅꯨꯡ ꯖꯒꯥꯒꯨꯝꯕ ꯑꯗꯒꯤ ꯁꯨꯝ ꯐꯥꯝ ꯆꯥꯎꯅ ꯇꯧꯕ ꯃꯐꯝꯗꯒꯗꯤ ꯂꯤꯆꯤꯗꯤ ꯌꯥꯝ ꯄꯥꯅꯩ ꯑꯗꯨꯒ ꯍꯧꯖꯤꯛ ꯍꯧꯖꯤꯛ ꯌꯥꯝ ꯇꯣꯏꯅ ꯐꯪꯕ ꯍꯥꯏꯔꯒꯗꯤ ꯍꯩꯅꯧꯖꯤꯝꯗꯤ ꯌꯥꯝ ꯐꯖꯅ ꯐꯪꯉꯦ ꯑꯗꯨꯒ ꯀꯩꯅꯣ ꯇꯧꯗꯦ ꯑꯩꯈꯣꯏꯒꯤ ꯑꯗꯣ ꯑꯩꯁꯨ ꯁꯨꯝ ꯍꯩ ꯔꯥꯗ ꯍꯥꯏꯕꯅꯦ ꯑꯁꯪꯕ ꯆꯥꯕꯁꯦ ꯀꯌꯥ ꯉꯝꯗꯦꯕ ꯈꯤꯇꯪ ꯆꯥꯔ ꯌꯥ ꯀꯨꯝꯕꯅ ꯍꯥꯜꯂꯦꯕꯀꯣ
ꯍꯣꯏ
ꯑꯗꯨꯒ
ꯑꯗꯨ ꯌꯥ ꯀꯨꯝꯕꯁꯦ ꯌꯥꯒꯨꯝꯕ ꯌꯥꯒꯨꯝ ꯍꯩ ꯆꯥꯕꯗ ꯌꯥꯒꯨꯝꯕꯁꯦ ꯑꯩꯅ ꯁꯨꯝꯠ ꯇꯥꯕꯗ ꯑꯩꯈꯣꯏꯒꯤ ꯀꯩꯅꯣꯒ ꯕꯦꯁꯣꯟꯒ ꯆꯥꯔꯗꯤ ꯌꯥ ꯀꯨꯝꯗꯦꯒꯁꯨ ꯍꯥꯏꯌꯦ ꯍꯩꯁꯦ ꯑꯗ ꯑꯩ ꯆꯥꯗꯤ ꯆꯥꯗ꯭ꯔꯤ ꯑꯃꯨꯛꯇꯪꯗꯤ ꯆꯥꯔꯒ ꯌꯦꯡꯒꯦꯗꯤ ꯈꯜꯂꯦ
ꯑꯣ ꯍꯥꯏꯕꯗꯤ ꯑꯣ ꯕꯦꯁꯣꯟꯗꯤ ꯍꯩꯗꯨꯒ ꯕꯦꯁꯣꯟꯒ ꯆꯠꯃꯤꯟꯅꯕ
ꯍꯥꯏꯁꯦ ꯕꯦꯁꯣꯟꯁꯦ ꯀꯩꯅꯣ ꯑꯩꯈꯣꯏꯒꯤ ꯑꯉꯧꯕ ꯑꯣꯏꯗꯣꯏꯅꯤꯀꯣ ꯑꯗꯨꯗꯨꯒ ꯀꯩꯅꯣ ꯇꯧꯕꯗꯣ ꯕꯦꯁꯣꯟꯁꯤꯒ ꯍꯥꯏꯗꯤ ꯑꯩꯈꯣꯏꯅ ꯊꯨꯝꯒꯨꯝꯕ ꯂꯨꯞꯄꯒ ꯆꯥꯏꯗꯅ ꯑꯗꯨ ꯊꯨꯝ ꯂꯨꯞꯄꯁꯤꯗ ꯕꯦꯁꯣꯟꯁꯤꯁꯨ ꯂꯨꯞꯄꯒ ꯑꯗꯨꯝ ꯆꯥꯃꯤꯟꯅꯕ ꯍꯥꯏꯇꯥꯥꯔꯦꯅꯦ ꯊꯨꯝ ꯃꯣꯔꯣꯛ ꯑꯩꯈꯣꯏ ꯅꯝꯃꯒ ꯑꯗꯨꯝ ꯆꯥꯏꯗꯅꯀꯣ ꯑꯩꯈꯣꯏꯗꯤ ꯑꯗꯨꯗꯨꯗ ꯍꯥꯏꯗꯤ ꯍꯥꯏꯗꯤ ꯕꯦꯁꯣꯟꯁꯤꯁꯨ ꯑꯗꯨꯝ ꯅꯝꯃꯒ ꯆꯥꯃꯤꯟꯅꯕ ꯍꯥꯏꯇꯥꯔꯦ ꯑꯗꯨ ꯀꯥꯟꯗꯗꯤ ꯌꯥ ꯀꯨꯝꯗꯤ ꯍꯥꯏꯌꯦ
ꯑꯣ
ꯑꯩꯅ ꯇꯥꯕꯗ ꯑꯗꯣ ꯑꯩ ꯇ꯭ꯔꯥꯏꯗꯤ ꯇꯧꯗ꯭ꯔꯤ ꯑꯗ ꯑꯃꯨꯛꯇꯪꯗꯤ ꯆꯥꯔꯒꯗꯤ ꯌꯦꯡꯅꯤꯡꯉꯦ ꯑꯩꯁꯨ ꯈꯟꯕꯅꯤ ꯀꯨꯏꯕꯅꯤ ꯆꯥꯒꯦ ꯈꯟꯕ
ꯑꯩꯁꯨ ꯇꯧꯋꯦ ꯑꯁꯪꯕꯒꯨꯝꯕ ꯍꯩ ꯔꯥꯖꯤꯅ ꯑꯩꯈꯣꯏꯒꯤ ꯃꯒ ꯆꯥꯕ ꯅꯠꯇ꯭ꯔꯒ ꯁꯨꯝꯃꯒ ꯃꯍꯤ ꯊꯛꯄꯩꯒꯤ ꯁꯨꯃꯥꯏꯅ ꯇꯧꯋꯦꯕ ꯑꯗꯨ ꯐꯖꯅ ꯃꯁꯨꯡ ꯑꯃ ꯌꯦꯡ ꯆꯥꯕꯤ ꯌꯥ ꯀꯨꯝꯕꯅ ꯍꯍꯥꯟꯗꯣꯏꯅꯦꯕꯀꯣ
ꯑꯥ
ꯑꯗꯨꯒ ꯑꯃꯨꯟꯕꯒ ꯆꯥꯔꯦ ꯑꯗꯨ ꯍꯣꯔꯦꯟ ꯉꯥꯏꯍꯥꯛꯇꯪ ꯂꯩꯕꯒ ꯅꯤꯡꯕꯨ ꯅꯤꯡꯁꯤꯡꯉꯦ ꯑꯩꯁꯨ ꯅꯍꯥꯟꯗꯣ ꯑꯟꯗ꯭ꯔꯣꯒ ꯀꯩꯅꯣ ꯑꯁꯣꯝ ꯁꯥꯏꯗꯠꯇ ꯆꯠꯄꯒꯤ ꯀꯤꯍꯣꯝ ꯈꯔ ꯂꯩꯔꯛꯑꯦꯕꯀꯣ
ꯎꯝ
ꯑꯗꯨꯒ ꯀꯤꯍꯣꯝꯁꯦ ꯉꯔꯥꯡ ꯑꯃ ꯆꯥꯔꯦ ꯉꯁꯤꯁꯨ ꯑꯃ ꯆꯥꯒꯦ ꯑꯗꯣ ꯆꯝꯅ ꯑꯗꯨꯝ ꯆꯥꯗꯣꯏꯅꯤ ꯀꯩꯝ ꯍꯥꯞꯇꯕꯤꯗ ꯍꯥꯏꯕꯗꯤ ꯃꯣꯔꯣꯛ ꯇꯦꯛꯄꯒ ꯑꯗꯨꯝ ꯃꯦꯠꯄꯗꯨꯁꯨ ꯍꯥꯎꯗꯤ ꯍꯥꯎꯋꯗꯅ ꯀꯤꯍꯣꯝꯁꯦ
ꯎꯝ
ꯑꯗꯨ ꯑꯣꯏꯔꯒꯁꯨ ꯑꯗꯨꯗꯤ ꯇꯧꯔꯔꯣ ꯌꯥꯔꯤꯈꯩ ꯊꯥꯎ ꯑꯩꯈꯣꯏꯒꯤ ꯊꯨꯝꯒꯨꯝꯕ ꯃꯣꯔꯣꯛꯀꯨꯝꯕꯁꯦ ꯈꯔ ꯊꯥꯗꯣꯛꯀꯦ ꯇ ꯍꯥꯏꯕꯗꯤ ꯏꯁꯥꯁꯦ ꯑꯩꯈꯣꯏꯁꯨ ꯍꯟꯛꯁꯨꯦ ꯌꯥꯝ ꯅꯣꯏꯈꯠꯂꯦꯕ ꯋꯦꯠꯇꯣ ꯂꯩꯔꯕꯃꯤꯅ ꯁꯨꯝ ꯆꯥꯕ ꯊꯛꯄ ꯍꯧꯖꯤꯛ ꯈꯤꯇꯪ ꯊꯥꯎ ꯊꯨꯝꯁꯦ ꯑꯩꯅ ꯍꯟꯒꯦꯅ ꯇꯧꯔꯕ
ꯎꯝ ꯑꯗꯣ ꯍꯛꯆꯥꯡ ꯁꯥꯖꯦꯟ ꯈꯔ ꯈꯔ ꯇꯧꯕꯗꯤ ꯐꯩꯌꯦ ꯑꯌꯨꯛꯇ ꯍꯛꯆꯥꯡ ꯁꯥꯖꯦꯟ ꯃꯇꯝ ꯈꯤꯇꯪ ꯀꯥꯏꯊꯣꯛꯄꯤꯔꯒꯀꯣ ꯆꯤꯜꯂꯁꯨ ꯍꯛꯆꯥꯡ ꯁꯥꯖꯦꯜꯁꯦ ꯀꯩꯅꯣꯒꯨꯝꯕ ꯇꯧꯕꯤꯕ ꯄꯨꯡꯈꯥꯏ ꯑꯃꯒꯨꯝꯕ ꯁꯨꯝ ꯇꯧꯕꯤꯕ ꯑꯗꯨꯝ ꯈꯤꯇꯪꯗ ꯑꯣꯏꯔꯁꯨ ꯇꯧꯔꯒꯗꯤ ꯂꯣꯏꯅ ꯆꯥꯔꯒꯁꯨꯀꯣ ꯑꯗꯨꯒ ꯐꯗꯣꯏꯅꯤ
ꯍꯣꯏ ꯑꯗꯣ ꯑꯁ ꯀꯨꯏꯗꯤ ꯀꯨꯏꯗꯦ ꯍꯦ ꯑꯩꯈꯣꯏ ꯊꯦꯡꯅꯈꯤꯗꯕꯀꯣ
ꯑꯍꯣꯏ ꯀꯨꯏꯌꯦ ꯌꯥꯝꯅ
ꯎꯝ ꯅꯪꯅꯁꯨ ꯑꯗꯣꯝꯗ ꯁꯨꯝ ꯀꯩꯅꯣ ꯇꯝꯍꯩ ꯁꯨꯝ ꯇꯝꯕꯒꯤ ꯆꯠꯄꯅꯤꯅ ꯑꯩꯈꯣꯏꯅ ꯁꯨꯝ ꯍꯩꯍꯧꯕꯅꯤ ꯑꯗ ꯃꯇꯥꯡ ꯆꯥꯕꯗꯣ ꯃꯈꯣꯏ ꯃꯌꯥꯝꯗꯣ ꯊꯦꯡꯅꯔ ꯂꯣꯏꯔꯣꯏꯔ ꯀꯨꯏꯗꯤ ꯀꯨꯏꯔꯦ ꯃꯌꯥꯝ ꯄꯨꯟꯗꯕ
ꯍꯣꯏ ꯍꯣꯏ ꯊꯦꯡꯅꯁꯤ ꯑꯃꯨꯛ ꯀꯤꯍꯣꯡꯒ ꯄꯜꯂꯛꯄꯗꯣ ꯌꯥꯝꯅ ꯆꯥꯅꯤꯡꯉꯦ ꯑꯩꯈꯣꯏ ꯀꯤꯍꯣꯡꯒꯗꯨ ꯆꯥꯗꯕ ꯀꯨꯏꯔꯦ ꯑꯍꯥꯎ ꯄꯤ ꯊꯨꯝꯃꯒ ꯑꯩꯈꯣꯏꯒꯤ ꯃꯍꯤ ꯀꯌꯥ ꯆꯣꯝ ꯆꯣꯝꯊꯣꯛꯄ ꯑꯗꯒꯤ ꯌꯥꯝꯁꯨ ꯊꯨꯝꯃꯤꯗꯅꯀꯣ ꯑꯗꯨ ꯆꯥꯗꯕ ꯌꯥꯝ ꯀꯨꯏꯔꯦ ꯍꯧꯖꯤꯛꯇꯤ ꯏꯍꯣꯝ ꯃꯇꯝꯁꯨ ꯑꯣꯏꯔꯦ
ꯎꯝ ꯑꯗꯒꯤ ꯎꯝ ꯑꯗꯒꯤ ꯈꯤꯇꯪ ꯅꯛꯅ ꯂꯩꯔꯝꯕꯗꯩ ꯀꯥꯡꯁꯨ ꯀꯨꯏꯗ꯭ꯔꯦꯗꯅꯀꯣ ꯀꯥꯡ ꯆꯤꯡꯕꯁꯦ ꯑꯗꯣ ꯀꯥꯡ ꯆꯤꯡꯕꯁꯤꯁꯨ ꯍꯟꯗꯛꯁꯦ ꯑꯩꯈꯣꯏ ꯅꯛꯑꯝꯃꯗꯤ ꯀꯩꯅꯣ ꯇꯧꯕ ꯌꯥꯕꯅꯦ ꯍꯥꯏꯕꯗꯤ ꯀꯥꯡ ꯃꯅꯨꯡꯁꯤꯗ ꯁꯨꯝ
ꯅꯨꯡꯗꯤ ꯅꯨꯡꯉꯥꯏꯕꯅꯤ ꯀꯥꯡꯁꯦ
ꯍꯣꯏ ꯈꯦꯆꯤꯒ ꯆꯥꯟꯅꯗꯅ ꯑꯗꯒꯤ ꯃꯔꯣꯏ ꯊꯣꯡꯕꯅꯦ ꯎꯇꯤ ꯎꯇꯤ ꯊꯣꯡꯕ ꯏꯔꯣꯝꯕꯒ ꯇꯧꯔꯒ ꯑꯩꯈꯣꯏ ꯑꯗꯨꯃꯥꯏꯅ ꯍꯦꯛ ꯃꯃꯥꯡꯗꯒ ꯄꯨꯟꯕꯗꯣ ꯈꯪꯗ꯭ꯔ‌ꯣ
ꯎꯝ
ꯑꯗ‌ꯣ ꯍꯟꯗꯛꯁꯨ ꯄꯨꯟꯖꯦꯕꯨꯗꯤ ꯍꯥꯏꯅꯩ ꯑꯗꯣ ꯁꯨꯝ ꯂꯥꯞꯅ ꯂꯩꯕꯁꯦ ꯃꯤ ꯑꯃ ꯑꯅꯤꯁꯨ ꯂꯩꯔꯦ ꯅꯪꯁꯨ ꯂꯩꯔꯦꯗꯅꯀꯣ ꯑꯗꯣ ꯁꯨꯝ ꯄꯨꯂꯞ ꯑꯩꯈꯣꯏ ꯃꯌꯥꯝꯁꯦ ꯄꯨꯂꯞ ꯁꯨꯔꯝꯃꯗꯤ ꯅꯨꯉꯥꯏꯗꯧꯅꯦ
ꯅꯨꯡꯉꯥꯏꯒꯗꯕꯅꯦ ꯑꯃꯨꯛꯇꯪ ꯄꯨꯂꯞ ꯄꯨꯟ ꯇꯥꯔꯦ ꯃꯊꯪꯗꯗꯤ
ꯎꯝ ꯍꯣ ꯐꯔꯦ ꯑꯗꯣ ꯑꯩ ꯀꯩꯅꯣ ꯊꯝꯃꯒ‌ꯦ ꯑꯩ ꯀꯩꯅꯣꯝꯇ ꯂꯧꯁꯤꯟꯈꯤꯒꯦ
ꯑꯧ ꯑꯗꯨ ꯀꯩꯅꯣ ꯊꯝꯃꯒꯦ ꯀꯩꯅꯣ ꯃꯇꯝꯁꯤꯁꯨ ꯀꯩꯅꯣ ꯑꯣꯏꯔ ꯃꯥꯜꯂꯦ ꯊꯝꯃꯒꯦ ꯌꯥꯔꯅꯤ ꯑꯥ